ꯇ ꯇꯥꯕꯔꫭ
ꯑꯥꯎ ꯇꯥꯏ ꯑꯩꯅꯥ ꯍꯥꯏꯕꯥ ꯄꯣꯏꯟꯁꯦ ꯂꯧ ꯂꯧ꯫ ꯂꯧꯁꯤꯟꯕ꯭ꯔꯥ?
ꯍꯣꯏ ꯍꯣꯏ ꯒꯌꯥꯟ ꯇꯥꯔꯦ ꯅꯪ ꯉꯥꯏꯕꯗꯣ ꯅꯪꯒꯤ ꯆꯍꯤ ꯀꯌꯥ ꯆꯍꯤ ꯀꯌꯥ ꯍꯥ ꯇꯥꯕ꯭ꯔꯥ ꯑꯩꯅꯥ ꯍꯥꯏꯕ
ꯋꯥ
ꯆꯍꯤ ꯀꯌꯥꯗꯒꯤ ꯅꯪ ꯌꯨꯝ ꯄꯥꯟꯈ꯭ꯔꯕꯥ ꯍꯥꯥꯍ
ꯇꯋꯦꯟ
ꯇ꯭ꫭꯟꯇꯤꯌꯦꯠꯇꯥ
ꯇ꯭ꯋꯦꯟꯇꯤ ꯇꯨꯗꯥ ꯅꯠꯇꯦ ꯇ꯭ꯋꯦꯟꯇꯤ ꯊ꯭ꯔꯤꯗ ꯁꯦꯞꯇꯦꯝꯕꯔꯗꯥ꯫ ꯆꯍꯤ ꯑꯅꯤ ꯁꯨꯔꯦ ꯍꯜꯂꯣ